ꯑ
ꯑꯦ ꯇꯥꯔꯦ
ꯎꯝ ꯋꯥ ꯉꯥꯡꯕ ꯅꯨꯡꯉꯥꯏꯔꯗꯤ ꯃꯇꯝꯁꯤ ꯎ
ꯑ ꯃꯥꯅꯦ ꯃꯣꯏꯁꯦ ꯀꯔꯤꯅꯣ ꯈꯪꯗꯦ
ꯀꯩꯅꯣ ꯅꯪꯉꯣꯟꯗ ꯅꯦꯠꯋꯥꯛ ꯅꯨꯡꯉꯥꯏꯇꯕ꯭ꯔꯣ
ꯍꯧꯖꯤꯀꯣ ꯇꯥꯔꯕꯣ ꯐꯖꯅ ꯇꯥꯔꯕꯣ
ꯑꯥ ꯍꯧꯖꯤꯛꯇꯤ ꯇꯥꯔꯦ ꯎꯝ ꯉꯁꯥꯏ ꯇꯥꯗꯕꯀꯣ ꯅꯥꯡꯗ ꯋꯥ ꯉꯥꯡꯕ ꯌꯥꯝ ꯍꯩꯅꯦꯗ
ꯑꯁ ꯃꯤ ꯃꯥꯡ ꯊꯣꯛꯑꯗꯤ ꯌꯥꯗꯕꯅꯤꯅꯦ
ꯌꯥꯝ ꯍꯩꯅꯦ ꯑꯗꯨꯒ ꯀꯩ ꯍꯥꯏꯗꯣꯏꯅꯣ ꯃꯤ ꯈꯪꯅꯗꯕ ꯃꯤꯗꯁꯨ ꯑꯗꯨꯝ ꯍꯥꯏꯗꯤ ꯑꯅꯣꯟ ꯃꯣꯏꯗꯁꯨ ꯋꯥꯉꯥꯡꯗꯣ ꯀꯤꯔꯣꯏꯕ ꯅꯪꯗꯣ
ꯍ
ꯀ ꯗꯀꯣ
ꯑ ꯏꯟ ꯔ ꯇꯥꯔꯅ ꯇꯦꯕ
ꯑ ꯈꯪꯕꯤꯔꯣ ꯃꯤ ꯃꯃꯥꯡꯗ ꯊꯣꯛꯑꯗꯤ ꯑꯩꯁꯨ ꯑꯉꯥꯡꯕꯗꯤ ꯀꯌꯥ ꯍꯩꯇꯕꯅꯣ
ꯑꯩꯁꯨ ꯃꯤ ꯀꯩꯅꯣꯗ ꯋꯥ ꯉꯥꯡꯕꯗꯣ ꯑꯩꯅ ꯈꯪꯗꯕ ꯃꯤꯗ ꯑꯗꯨꯝ ꯋꯥꯔꯤ ꯁꯥꯕꯗꯣ ꯑꯩꯗꯤ ꯌꯥꯝ ꯄꯥꯝꯖꯩ ꯑꯗꯨꯒ ꯀꯤꯁꯨ ꯀꯤꯗꯦ
ꯑꯥ ꯌꯥꯝꯦ ꯑ
ꯑꯉꯥꯡ ꯑꯣꯏꯔꯤꯉꯩꯗꯗꯤ ꯌꯥꯝ ꯀꯩꯅꯣ ꯀꯤꯔꯝꯃꯦ ꯑꯗꯨ ꯅꯦꯠꯋꯔꯛ ꯃꯥꯔꯀꯦꯇꯤꯡ ꯇꯧꯔꯝꯃꯦꯕꯀꯣ ꯑꯗꯨꯗꯒꯤ ꯌꯥꯝꯅ ꯍꯥꯏꯕꯗꯤ ꯀꯩ ꯍꯥꯏꯗꯣꯏꯅꯣ ꯋꯥ ꯉꯥꯡꯕꯗꯤ ꯍꯩꯇꯦ ꯑꯗꯨ ꯑꯣꯏꯔꯁꯨ ꯆꯣ ꯑꯗꯨꯝ ꯏꯝꯄ꯭ꯔꯨꯚꯃꯦꯟ ꯂꯩꯕꯀꯣ ꯃꯤꯉꯣꯟꯗ ꯋꯥ ꯉꯥꯡꯅꯕꯗꯣ ꯀꯤꯕ ꯂꯩꯇꯦꯕ ꯐꯥꯎꯗꯦꯕ ꯀꯤꯗꯦ ꯑꯗꯨꯝ ꯑꯥꯅꯣꯟꯗꯨꯅ ꯋꯥꯔꯤ ꯁꯥꯕ ꯅꯨꯡꯉꯥꯏ
ꯎꯝ ꯎꯝ
ꯆꯥꯖꯅꯦ ꯑꯦ ꯀ꯭ꯂꯥꯁ ꯅꯥꯏꯟ ꯀꯥꯔꯤꯉꯩꯗ ꯑꯩꯗꯣ ꯁ꯭ꯀꯨꯜ ꯀꯩꯅꯣꯗ ꯀꯥꯅꯤꯡꯃꯟꯕ ꯕꯣꯔꯗꯤꯡ ꯂꯩꯅꯤꯡꯕ ꯍꯥꯏꯇꯥꯔꯦ ꯁ꯭ꯀꯨꯜꯗ ꯐꯥꯕꯒꯤꯀꯣ
ꯑꯣ
ꯑꯩꯅ ꯌꯥꯝ ꯂꯩꯅꯤꯡꯕ ꯑꯗꯨꯗ
ꯑ
ꯑꯦꯛꯖꯥꯝ ꯊꯥꯕꯗꯣꯏꯁꯦ ꯅꯨꯄꯤ ꯑꯃ ꯅꯨꯄꯥ ꯑꯃꯈꯛꯇ ꯂꯧꯗꯣꯏꯅꯦꯕ ꯃꯣꯏꯁꯦ ꯅꯨꯄꯤ ꯌꯥꯝ ꯑ ꯅꯨꯄꯤꯤ ꯏꯃ ꯅꯨꯄꯥ ꯑꯃ ꯇꯂꯣꯗꯁꯦꯁꯦꯂꯔꯤ ꯑ ꯇ ꯄꯗ꯭ꯔꯦ ꯑꯗꯨꯒ ꯐꯣꯔꯝ ꯐꯤꯜ ꯑꯞꯁꯨ ꯇꯧꯗ꯭ꯔꯦ ꯐꯣꯔꯝ ꯐꯤꯜꯞ ꯇꯧ ꯇꯧ ꯦ ꯑꯗꯨꯒ ꯏꯃꯥꯟꯅꯕꯤ ꯑꯩꯒꯤ ꯆꯆꯦ ꯑꯩꯒꯤ ꯃꯃꯥꯟꯅꯕꯤꯅ ꯃꯉꯣꯟꯗ ꯐꯣꯔꯝ ꯐꯤꯜ ꯑꯞ ꯐꯣꯝ ꯑꯃ ꯂꯩꯌꯦ ꯑꯩꯁꯨ ꯊꯥꯖꯤꯜꯂꯣꯅ ꯍꯥꯏꯔꯛꯄ
ꯎꯝ
ꯊꯥꯖꯜꯂꯣ ꯍꯥꯏꯔꯦ ꯑꯗꯨ ꯂꯥꯁ ꯗꯦꯗꯠꯇ ꯁꯕꯃꯤꯠ ꯇꯧꯋꯦ ꯇꯥ ꯂꯣꯏꯔꯒ ꯑꯦꯛꯖꯥꯝ ꯅꯨꯃꯤꯠꯁꯨ ꯁꯟꯗꯦ ꯑꯣꯏꯕꯅꯦꯕ ꯑꯩ ꯆꯔꯆ ꯆꯠꯄ ꯂꯣꯏꯔꯒ ꯀꯥꯎꯔꯦꯕ ꯑꯦꯛꯖꯥꯝꯅꯦ ꯍꯥꯏꯕꯁꯨ ꯀꯣ ꯑꯗꯨꯒ ꯃꯥꯅꯦ ꯕꯦꯔꯀꯥꯥꯎꯅꯦꯍ ꯍꯥꯏꯗꯤ ꯑꯦꯛꯖꯥꯝꯒꯨꯝꯕ ꯂꯣꯏ ꯂꯣꯏꯈ꯭ꯔꯕꯅꯤꯅ ꯑꯩꯈꯣꯏꯁꯦ ꯖꯅꯋꯥꯔꯤꯗꯔ ꯑꯣꯏꯔꯕꯅꯦ ꯑꯗꯨꯒꯤ ꯂꯣꯏ ꯂꯣꯏꯈ꯭ꯔꯕꯅ ꯀꯥꯎꯔꯦꯕ ꯑꯗꯨꯒ ꯆꯠꯂꯦ ꯎꯝ ꯃꯥꯅꯦ ꯑꯦꯛꯖꯥꯝꯒꯁꯦ ꯆꯠꯂꯦ ꯑꯦꯛꯖꯥꯝꯒ ꯆꯠꯄ ꯆꯠꯄꯠ ꯀꯥꯟꯗ ꯑꯩꯗꯤ ꯍꯤꯟꯗꯤꯁꯦ ꯈꯪꯗꯦꯕ
ꯑꯥ
ꯍꯦꯟꯗꯤ ꯈꯪꯗꯦ ꯃꯣꯏꯅ ꯍꯥꯡꯉꯛꯄꯗꯣ ꯍꯤꯟꯗꯤ ꯑꯦꯄ꯭ꯂꯤꯀꯦꯁꯟ ꯏꯅꯤꯡꯉꯥꯏ ꯄꯤꯌꯦ ꯂꯦꯇꯔ ꯍꯥꯏꯗꯤ ꯏ ꯐꯤ
ꯦ ꯀꯗ꯭ꯔꯦ ꯑꯗꯨ ꯑꯗꯨꯗꯤ
ꯑꯩꯁꯦ ꯃꯦꯠꯁꯨ ꯄꯥꯡꯉꯦꯕ ꯍꯥꯏꯗꯤ ꯀꯥꯜꯀꯨꯂꯦꯁꯟ ꯇꯧ ꯑꯗꯣ ꯑꯩ ꯌꯥꯝꯅ ꯍꯩꯅꯗꯕ ꯍꯥꯏꯇꯥꯔꯦ
ꯑ
ꯑꯗꯨꯗꯗꯤ ꯍꯤꯟꯗꯤꯁꯦ ꯑꯦꯄ꯭ꯂꯤꯀꯦꯁꯟ ꯏꯍꯥꯎꯗꯗꯤ ꯐꯦꯜ ꯑꯣꯏꯔꯅꯦ ꯑꯩꯁꯦ ꯊꯣꯛꯇꯤ ꯊꯣꯛꯅꯤꯡꯉꯦꯕꯀꯣ ꯑꯗꯨꯒ ꯃꯤꯁꯦ ꯁꯤꯛꯁꯇꯤ ꯄ꯭ꯂꯁꯅꯦꯕ ꯊꯥꯔꯤꯗꯣ ꯁꯤꯛꯁꯇꯤ ꯄ꯭ꯂꯁ ꯎꯝ ꯅꯨꯄꯥ ꯑꯃ ꯅꯨꯄꯤ ꯑꯃ ꯈꯛꯇ ꯂꯧꯗꯣꯏꯕ ꯑꯗꯨꯗꯗꯤ ꯑꯩ ꯑꯣꯖꯥꯗ ꯍꯪꯖꯜꯂꯦ ꯁꯥꯔ ꯃꯣꯁ ꯍꯥꯏꯗꯤ ꯐꯥꯔꯁꯇ ꯑꯗꯨꯝ ꯂꯦꯇꯔ ꯔꯥꯏꯇꯤꯡꯒꯨꯝꯕ ꯏꯕꯗ ꯏꯕ ꯃꯥꯜꯂꯦꯗꯅ ꯑ ꯕꯦꯛꯇꯨ ꯀꯔꯤ ꯀꯔꯤꯅꯣ ꯑꯗꯨꯒꯨꯝꯕꯗ ꯏꯪꯂꯤꯁꯅ ꯍꯥꯏꯔꯒ ꯑꯁꯤ ꯀꯃꯥꯏ ꯍꯥꯏ ꯏꯗꯣꯏ ꯑꯥ ꯍꯤꯟꯗꯤꯗ ꯀꯃꯥꯏ ꯍꯥꯏꯗꯣꯏꯅꯣ ꯀ ꯍꯪꯁꯤꯜꯂꯦꯕꯀꯣ ꯑꯩꯗ ꯍꯪꯖꯤꯜꯂꯦ ꯃꯥꯅ ꯐꯥꯔꯁ ꯋꯥꯔꯗꯁꯇꯣ ꯍꯥꯏꯔꯛꯑꯦꯕ ꯑꯗꯨꯒ ꯂꯥꯁ ꯊꯦꯡꯀ꯭ꯌꯨ ꯍꯥꯏꯕꯗꯨꯗꯤ ꯅꯪ ꯑꯃꯨꯛꯀ ꯍꯟꯁꯤꯜꯂꯦꯕ
ꯑ
ꯊꯥꯒꯠꯆꯔꯤ ꯍꯥꯏꯕꯗꯣ ꯀꯃꯥꯏꯅ ꯏꯗꯣꯏꯅꯣ ꯍꯥꯏꯔꯒ ꯃꯥꯅ ꯋꯔꯗꯁꯇꯣ ꯍꯥꯏꯔꯛꯑꯦꯕ ꯋꯥꯔꯗꯁ ꯏꯕꯗꯤ ꯍꯩꯗꯤ ꯍꯩꯕꯀꯣ ꯑꯗꯨꯕꯨ ꯍꯤꯟꯗꯤ ꯑꯝꯇ ꯈꯪꯗꯕ ꯑꯩꯗꯣ
ꯎꯝ
ꯑꯗꯨꯒ ꯃꯥꯅ ꯍꯥꯏꯔꯛꯄꯗꯣ ꯐꯥꯔꯁꯀ ꯂꯥꯁꯀꯗꯣ ꯏꯔꯦ ꯑꯗꯨꯒꯦꯟ ꯇꯗꯥꯔꯗꯀꯤ ꯏꯕ꯭ꯔꯥ ꯀꯪꯕ꯭ꯔꯥ ꯀꯩꯅ ꯄꯦꯁꯦꯁꯇꯣ ꯂꯣꯏ ꯅꯝꯁꯤꯜꯂꯦ
ꯑꯌꯥ
ꯌꯥꯝ ꯇꯧꯋꯦ ꯐꯥꯔꯁꯇ ꯑꯗꯨꯁꯨ ꯀꯦꯄꯤ ꯇꯗ ꯄꯨꯔꯥꯗ ꯏꯊꯣꯛꯄꯅꯦꯕ ꯑꯗꯨꯒ ꯁꯟꯇꯔꯗꯤ ꯄꯦꯆꯦꯁ ꯇꯣ ꯂꯣꯏꯅ ꯅꯝꯖꯤꯜꯂꯦ ꯑꯗꯨꯒ ꯐꯨꯜ ꯄꯦꯁꯅꯤ ꯏꯔꯨꯗꯨꯁꯨ ꯑꯗꯨꯒ ꯂꯥꯁꯇ ꯊꯦꯡꯀ꯭ꯌꯨ ꯍꯥꯏꯕ ꯗꯥꯏꯅꯕꯥꯠꯇꯣ ꯐꯨꯜ ꯄꯦꯥꯁꯅꯦ
ꯇꯣ ꯂꯥꯁꯇ ꯆꯥꯎꯅꯀꯣ ꯄꯥꯛꯅ ꯏꯔꯝꯃꯦ
ꯑ ꯑꯥ ꯌꯥꯝ ꯍꯩꯅ ꯅꯪꯗ
ꯑꯗꯨꯒ ꯑꯦꯄ꯭ꯂꯤꯀꯦꯁꯟꯁꯨ ꯑꯗꯨꯃꯥꯏꯅ ꯏꯔꯝꯃꯦꯕꯀꯣ ꯑꯅꯤꯃꯛ
ꯑꯗꯣ ꯃꯦꯠꯁ ꯃꯇꯪ ꯃꯇꯥꯡ ꯑꯥ ꯃꯦꯠꯁꯁꯨ ꯍꯜ ꯂꯥꯛꯑꯦ ꯏꯪꯂꯤꯁ ꯇꯨꯗꯤ ꯐꯖꯅ ꯏꯔꯝꯃꯦ ꯏꯪꯂꯤꯁꯕꯨ ꯎꯃꯗꯦ ꯑꯗꯨꯒ ꯃꯦꯠꯁ ꯂꯥꯛꯄ ꯀꯥꯟꯗ ꯃꯦꯠꯁꯁꯨ ꯑꯩ ꯈꯣꯠꯄꯗꯣ ꯇꯟꯈ꯭ꯔꯦꯕ ꯆꯨꯁ ꯀꯔꯦ ꯉꯥꯛꯇ ꯄꯤꯔꯕꯅꯦꯕꯀꯣ ꯃꯣꯏꯗꯣ ꯗꯒꯤ ꯄꯦꯄꯔꯗ ꯍꯥꯏꯗꯤ ꯁꯥꯏꯛ ꯁꯥꯏꯛꯇ ꯁ꯭ꯄꯦꯖ ꯈꯔ ꯂꯩꯇ꯭ꯔꯥ
ꯑ ꯑ ꯑ
ꯁꯥꯏꯛ ꯃꯌꯥꯝꯗ ꯑꯩꯗꯣ ꯄ꯭ꯂꯥꯁ ꯃꯥꯏꯅꯁ ꯀꯔꯤ ꯀꯤ ꯄ꯭ꯂꯥꯁ ꯃꯥꯏꯅꯁ ꯀꯔꯤ ꯀꯔꯤꯅꯣ ꯂꯣꯏ ꯈꯪꯗꯦ ꯄꯤꯛ ꯊꯟꯅ ꯇꯧꯁꯤꯜꯔꯝꯃꯦꯕꯥ ꯈꯪꯕ꯭ꯔꯥ
ꯄꯤꯛ ꯊꯟꯅ ꯇꯧꯁꯤꯔꯝꯃꯦ ꯑꯗꯨꯒ ꯑꯦꯟꯁꯔꯗꯨꯗꯤ ꯀꯔꯤꯅꯣ ꯈꯪꯗꯦ ꯑꯩꯅ ꯄꯥꯝꯖꯕ ꯑꯗꯨꯝ ꯈꯣꯠꯂꯦꯕꯀꯣ ꯍꯣꯏ ꯍꯣꯏ ꯄꯪ ꯍꯥꯏꯗꯤ ꯁꯥꯏꯗ ꯁꯥꯏꯗ ꯄ꯭ꯂꯁ ꯃꯥꯏꯅꯁ ꯑꯗꯨꯝ ꯑꯩꯅ ꯑꯗꯨ
ꯎꯝ
ꯄꯣꯏꯁꯟꯒꯤꯁꯨ ꯅꯠꯇꯦꯕ ꯇꯣꯉꯥꯟꯕꯅꯦꯕ ꯄꯥꯡꯈꯣꯏ ꯆꯤꯜꯂꯝꯃꯦ ꯍꯥꯏꯗꯤ ꯃꯤꯅ ꯎꯕꯗ ꯍꯩꯔꯦ ꯀ
ꯋꯥꯈꯟꯗꯤ
ꯃꯥꯅꯦ ꯑꯗꯣ ꯄꯪꯈꯣ ꯈꯣꯆꯤꯂꯝ ꯃꯦ ꯗꯨꯒꯥ ꯃꯌꯥ ꯃꯌꯥꯏꯅ ꯄ꯭ꯂꯁ ꯃꯥꯏꯅꯁ ꯇꯧꯁꯤꯔꯝꯃꯦ ꯑꯇꯣꯞꯄꯗꯨꯅ ꯑꯗꯨꯝ ꯑꯩꯅ ꯇꯤꯛ ꯇꯧꯅꯤꯡꯅꯤꯡꯗꯣ ꯑꯗꯨꯝ ꯀꯣꯏꯁꯟ ꯐꯥꯎ ꯄꯥꯗꯦ ꯑꯗꯨꯝ ꯇꯤꯛ ꯇꯧꯔꯝꯃꯤꯕ
ꯑꯗꯨꯒ ꯑꯁ ꯂꯥꯁꯇꯗꯤ ꯑꯩ ꯊꯣꯛꯄ ꯋꯥꯅꯤꯗ
ꯅꯪꯊꯣꯛꯄ
ꯑꯗꯨꯗꯤ ꯂꯣꯏꯂꯦ ꯅꯪꯉꯣꯟꯗꯤ ꯍꯦꯟꯅ ꯁꯥꯠꯊꯤꯔꯝꯕ ꯖꯥꯠꯅꯤꯅꯦ ꯅꯣꯏ ꯅꯕꯥꯡꯒꯦ
ꯑꯁ ꯃꯅꯦ ꯅꯨꯄꯤꯒ ꯍꯥꯏꯗꯤ ꯂꯥꯏꯔꯤꯛ ꯍꯩꯕꯁꯨ ꯌꯥꯝ ꯌꯥꯎꯔꯤꯕꯀꯣ ꯑꯗꯨꯕꯨ ꯈꯪꯗꯦ ꯀꯃꯥꯏ ꯇꯧꯔꯤꯅꯣ ꯃꯣꯏꯁꯦ ꯑꯣꯏꯔ ꯍꯥꯏꯗꯤ ꯃꯣꯏꯗꯣ ꯑꯟꯁꯔꯗꯣ ꯆꯦꯛ ꯇꯧꯔꯝꯃꯣꯏꯕ ꯑꯩꯈꯣꯏꯅ ꯏꯕꯒꯤ ꯏꯁꯇꯥꯏꯜꯗꯣ ꯌꯦꯡꯉꯝꯃꯅꯦꯕ ꯑꯟꯁꯔ ꯆꯦꯛ ꯇꯧꯔꯗꯤ ꯑꯩꯕꯨ ꯂꯧꯒꯗ꯭ꯔꯣ
ꯅꯥꯪꯒꯤꯁꯦ ꯑꯗꯨꯗꯤ ꯀꯩꯅꯣꯗꯣ ꯅꯪꯒꯤ ꯂꯦꯇꯔ ꯔꯩꯠꯀꯤ ꯑꯦꯄ꯭ꯂꯤꯀꯦꯁꯟ ꯈꯣꯏꯗꯣ ꯐꯣꯔꯃꯦꯠ ꯆꯨꯝꯕ꯭ꯔꯥ ꯅꯠꯇ꯭ꯔꯒ ꯑꯗꯨꯗ ꯅꯠꯇ꯭ꯔꯒ ꯀ꯭ꯂꯥꯁ ꯃꯦꯅꯦꯖ ꯇꯧ ꯇꯧꯁꯜꯂꯝꯕꯗꯨꯗ ꯌꯦꯡ ꯇꯧꯕꯥ ꯑꯣꯏꯔꯝꯃꯅꯤ
ꯃꯣꯏꯅ ꯑꯦꯛ ꯌꯦꯡꯗ ꯁꯤꯗꯤ ꯌꯥꯝ ꯍꯩꯔꯝꯒꯅꯤꯒ ꯈꯜꯂꯝꯃ ꯅꯦꯕ ꯑꯗꯨꯁꯨ ꯐꯨꯜ ꯄꯦꯁꯅꯤ ꯃꯥꯅꯦ ꯃꯥꯅꯦ
ꯌꯥꯝ ꯍꯦꯇ꯭ꯔꯥꯇꯨ ꯃꯥꯑꯣꯡꯗꯗꯤ ꯃꯥꯜꯂꯝꯃꯦ ꯇꯧꯕꯗꯣ
ꯃꯥꯅꯦ ꯃꯥꯅꯦ ꯑꯦꯛꯖꯥꯝ ꯂꯥꯛꯄꯨ ꯂꯥꯛꯑꯗꯤ ꯇꯦꯛꯅꯤꯛ ꯑꯩꯒꯤ ꯑꯦꯛꯖꯥꯝꯒꯤ ꯇꯦꯛꯅꯤꯛꯇꯤꯛ ꯈꯔ ꯇꯣꯉꯥꯟꯕꯅꯦ ꯃꯤꯗꯧꯅ ꯄꯦꯠꯁ ꯄꯦꯠꯁ ꯔꯦꯕꯥ ꯄꯦꯠꯁ ꯐꯥꯏꯚ ꯃꯥꯔꯛꯁ ꯇꯦꯟ ꯃꯥꯔꯛꯁ ꯑꯣꯏꯔꯒꯅ ꯈ꯭ꯔꯕꯨꯗꯤ ꯏꯌꯦ ꯅꯠꯇ꯭ꯔꯗꯤ ꯑꯗꯨꯝ ꯄꯣꯏꯟ ꯄꯣꯏꯟ ꯄꯣꯏꯟ ꯄꯣꯏꯟ ꯇꯧꯔꯒ ꯋꯥꯔꯗꯁ ꯑꯃ ꯑꯃ ꯑꯃꯒꯗ ꯏꯕ ꯏꯁꯇꯥꯜꯗ
ꯎꯝ
ꯀꯥꯎꯇꯦ ꯅꯦ
ꯌꯥꯝ ꯍꯩꯁꯤꯡꯅ ꯇꯧꯔꯝꯃꯦ
ꯏꯕꯒ ꯌꯥꯝ ꯇꯟꯕꯗꯣ ꯑꯗꯨꯒ ꯂꯥꯁꯇ ꯑꯣꯖꯥ ꯑꯣꯏꯕꯗꯗꯤ
ꯑꯦ ꯍꯧ ꯁꯥ ꯑꯣꯏꯣꯏ ꯅꯪ ꯊꯕꯥꯏꯅꯤꯧꯅꯤꯡꯉꯦ ꯑꯗꯨ ꯑꯗꯨ ꯀꯃꯥꯏꯅ ꯇꯧꯒꯦ ꯅꯪ ꯆꯦꯛ ꯑꯟꯁꯔꯒꯨꯝꯕ ꯆꯦꯛ ꯇꯧꯕ ꯃꯇꯝꯗ ꯑꯣꯖꯥ ꯑꯣꯏꯔꯀꯥꯟꯗ ꯀꯃꯥꯏ ꯇꯧꯒꯦ
ꯑꯁ ꯑꯩꯗꯤ ꯏꯁꯇ꯭ꯔꯤꯛ ꯌꯥꯝ ꯇꯧꯋꯦ ꯑꯩꯒꯤ ꯄꯦꯔꯦꯟꯁꯅ ꯐꯥꯎ ꯍꯥꯏꯌꯦ ꯑꯩ ꯏꯁꯇ꯭ꯔꯤꯛ ꯇꯧꯋꯦꯅ
ꯑ
ꯃꯣꯏ ꯂꯥꯛꯇ꯭ꯔꯤꯉꯩꯗꯗꯤ ꯃꯥꯔꯛꯁꯦ ꯑꯩꯗꯤ ꯌꯥꯝ ꯀꯥꯀꯟꯕꯀꯣ ꯒ꯭ꯔꯥꯃꯔꯒꯨꯝꯕ ꯀꯩ ꯀꯩꯅꯣ ꯃꯤꯁꯇꯦꯛ ꯂꯩꯔꯗꯤ ꯇꯥꯛꯇꯣꯏꯅꯦ ꯃꯣꯏ ꯃꯌꯥꯡꯁꯤꯡꯗꯤ ꯄꯥꯛ ꯀꯛꯇꯦꯕꯀꯣ ꯃꯥꯔꯛꯁꯦ ꯑꯗꯨꯝ ꯌꯥꯝ ꯌꯥꯝ ꯄꯤꯕꯅꯦꯕ ꯑꯩꯗꯤ ꯑꯗꯨꯝ ꯏꯪꯂꯤꯁꯅꯦꯗꯅ ꯏꯪꯂꯤꯁꯇꯤ ꯀꯛꯄ ꯌꯥꯔꯣꯏꯗꯅ ꯑꯗꯨꯝ ꯑꯩꯅ ꯀꯛꯄ ꯑꯗꯨꯒꯤ ꯑꯩ ꯍꯦꯛ ꯂꯥꯛꯈ꯭ꯔꯕ ꯃꯇꯨꯡꯗ ꯃꯣꯏꯁꯦ ꯃꯥꯔꯛ ꯍꯥꯏꯗꯤ ꯂꯦꯁ ꯑꯣꯏꯅ ꯐꯪꯉꯦꯅ ꯀꯝꯄ꯭ꯂꯦꯟ ꯇꯧꯕꯅꯦꯕꯀꯣ ꯅꯣꯏꯅ ꯐꯖꯅ ꯏꯗꯕꯩꯅꯦ ꯑꯩꯁꯨ ꯑꯗꯨꯝ ꯈꯨꯝꯕ ꯑꯗꯨ ꯃꯇꯨꯡ ꯗ ꯑꯗꯨꯝ ꯃꯣꯏꯁꯨ ꯍꯣꯠꯅꯔꯦꯗꯅ
ꯑ
ꯃꯥꯔꯛ ꯐꯪꯅꯤꯉꯥꯏ ꯀꯔꯤ ꯂꯩꯇꯦ ꯃꯥꯔꯛꯕꯨꯗꯤ ꯌꯥꯝ ꯏꯁꯇ꯭ꯔꯤꯛ ꯑꯣꯏꯌꯦ ꯑꯟꯁꯔꯁꯨ ꯐꯖꯅꯗꯤ ꯌꯦꯡꯉꯦ ꯑꯩ ꯗꯧꯅ ꯏꯕ ꯃꯤꯗꯤ ꯌꯥꯎꯗꯤ ꯌꯥꯎꯗꯕ ꯃꯥꯜꯂꯦ
ꯅꯪ ꯑꯗꯨꯃꯥꯏꯅ ꯏꯕ ꯑꯣꯏꯔꯗꯤ ꯀꯃꯥꯏ ꯇꯧꯗꯣꯏꯕ ꯅꯪꯗꯤ ꯄꯤꯔꯣꯏ ꯍꯥꯏꯕꯗꯨꯔꯣ ꯌꯦ ꯌꯦꯉ ꯅꯀꯦꯕ ꯅꯪꯁꯤꯗꯤ ꯅꯨꯡꯁꯤ ꯀꯩꯅꯣ ꯂꯩꯇꯦ
ꯑꯁ ꯅꯨꯡꯁꯤꯕꯒꯤ ꯋꯥ ꯂꯩꯇꯦ ꯈꯔ ꯏꯔꯝꯃꯦ ꯃꯥꯛ ꯄꯤꯒꯦ ꯀꯥꯏꯅ ꯑꯗꯨꯒꯨꯝꯕꯗꯤ ꯂꯩꯇꯦ
ꯅꯪꯒꯨꯝꯕ ꯑꯣꯖꯥꯁꯤꯅꯦ ꯃꯤꯁꯤꯡꯅ ꯄꯥꯝꯃꯣꯏꯗꯕꯁꯦ ꯐꯥꯒꯤ ꯇꯧꯕꯅꯤꯗ ꯑꯥ ꯍꯩꯕꯒꯤ ꯀꯩꯁꯨ ꯀꯥꯏꯗꯕꯅꯦꯕ
ꯀꯩꯅꯣ ꯇꯧꯕꯒꯤ ꯌꯥꯝ ꯄꯪꯖꯔꯁꯨ ꯄꯥꯁ ꯃꯥꯔꯛ ꯈꯛꯇꯒꯤ ꯄꯥꯁ ꯇꯧꯅꯤꯡꯉꯥꯏ ꯑꯗꯨꯝ ꯍꯣꯠꯅꯕꯗꯣ ꯃꯣꯏ ꯈꯛꯇ
ꯀ꯭ꯂ꯭ꯁꯨ ꯕꯣꯔꯤꯡ ꯁꯨ ꯆꯨꯗꯦꯗꯥ
ꯑꯥ
ꯇꯦꯟ ꯐꯤꯐꯇꯤꯟ ꯃꯤꯅꯤꯠꯁꯀꯨꯝꯕ ꯈꯛꯇꯅꯦ ꯀ꯭ꯂꯥꯁ ꯂꯧꯔꯤꯇꯣ
ꯑꯁ ꯌꯥꯝ ꯑꯗꯨꯗꯤ ꯐ꯭ꯔꯤ ꯑꯌꯥꯝꯕ ꯐ꯭ꯔꯤꯅꯦꯅꯦ ꯅꯪꯁꯤꯗꯤ
ꯑꯌꯥꯝꯕ ꯐ꯭ꯔꯤꯅꯦ ꯑꯗꯨ ꯑꯣꯏꯔꯁꯨ ꯐ꯭ꯔꯤ ꯃꯇꯝꯗ ꯑꯗꯨꯝ ꯍꯥꯏꯗꯤ ꯃꯣꯏꯒꯤ ꯐ꯭ꯔꯦꯟꯁꯀꯤ ꯃꯔꯝꯗ ꯏꯅꯤꯡꯉꯥꯏ ꯄꯤꯌꯦ ꯅꯠꯇ꯭ꯔꯒ ꯃꯣꯏꯅ ꯇꯧꯅꯤꯡꯕ ꯑꯗꯨꯝ ꯎꯝ ꯂꯥꯔꯤꯛꯄꯨꯗꯤ ꯏꯅꯤꯡꯉꯥꯏ ꯑꯗꯨꯝ ꯄꯤꯕ ꯄꯤꯕꯕꯨꯗꯤ ꯏꯝꯄ꯭ꯔꯨꯨꯞ ꯑꯣꯏꯍꯜꯂꯤꯕꯀꯣ ꯃꯣꯏꯒꯤ ꯑꯗꯨꯕꯨꯗꯤ ꯄꯤꯕ ꯅꯪꯒꯤ ꯐ꯭ꯔꯦꯟꯁꯀꯤ ꯃꯔꯝꯗꯩ ꯏꯌꯣ ꯀꯥ ꯍꯥꯏꯥꯏꯗꯤ ꯍꯔꯥꯎꯔꯤꯅꯦ ꯀꯩꯅꯣ
ꯑꯩꯈꯣꯏ ꯆꯁꯨꯨꯞꯄꯨ ꯀ꯭ꯂꯥꯁ ꯇꯨꯌꯦꯞ ꯃꯇꯝꯗ ꯀꯩ ꯍꯥꯏꯗꯔꯦ ꯏꯪꯂꯤꯁꯇꯣ ꯀꯩ ꯍꯥꯏꯗꯔꯦ ꯏꯪꯂꯤꯁ ꯍꯥꯏꯗꯤ ꯀꯩꯅꯣ ꯐꯂꯦꯝꯃꯤꯡꯕ ꯑꯩꯈꯣꯏꯁꯨ ꯐꯂꯦꯝꯃꯤꯡꯕꯗ ꯑꯃ ꯏꯟ ꯀꯅꯤꯅ ꯑꯃ
ꯑꯥ ꯑꯥ ꯄꯥꯏꯌꯦ ꯄꯥꯏꯌꯦ ꯀ꯭ꯂꯥꯁ ꯇꯋꯦꯜꯗ
ꯑꯥ ꯑꯗꯨꯗꯣ ꯑꯣꯖꯥꯗꯣꯌꯥꯝ ꯁꯥꯆꯤꯕ ꯍꯥꯏ ꯇꯥꯔꯦ
ꯍꯥ
ꯀꯩ ꯍꯥꯏꯗ꯭ꯔꯦ ꯑꯗꯨ ꯃꯇꯝꯗ ꯑꯗꯨ ꯑꯣꯖꯥꯅꯗꯤꯗꯣ ꯑꯗꯨ ꯑꯣꯖꯥꯗꯣ ꯑꯩꯈꯣꯏ ꯀ꯭ꯂꯥꯁꯃꯦꯠ ꯈꯣꯏꯁꯦ ꯃꯥꯅ ꯇꯥꯛꯄꯗ ꯁꯨꯄꯥꯝ ꯄꯥꯝꯗꯕ
ꯑꯣ
ꯑꯗꯣ ꯏꯊꯟꯗ ꯄꯥꯝꯕ ꯑꯩꯒꯤꯗꯤ ꯌꯥꯝ ꯑꯩꯒꯤꯗꯤ ꯌꯥꯝ ꯂꯣꯠꯁꯤꯟꯕ ꯅꯨꯡꯉꯥꯏꯕ ꯑꯣ ꯑꯗꯨꯗ ꯑꯗꯨꯒꯤ ꯎꯝ ꯂꯣꯏ ꯐꯦꯜ ꯇꯧꯕ ꯑꯗꯨꯝ ꯐꯦꯜ ꯇꯧꯕ ꯃꯇꯝꯗ ꯂꯩꯕꯅꯦꯕ
ꯀꯩꯅꯣ ꯏꯪꯂꯤꯁꯄꯨ ꯐꯦꯜ ꯇꯧꯅꯤꯡꯉꯥꯏ ꯂꯩꯕ꯭ꯔꯣ
ꯑꯗꯨ ꯎꯗ ꯀꯃꯥꯏꯅ ꯇꯧꯕꯅꯤ ꯌꯥꯝ ꯁꯥꯠꯊꯤ ꯁꯤꯅ ꯀꯩꯅꯣ ꯇꯧꯕꯅꯦꯕ ꯑꯗꯨꯗꯤ ꯂꯣꯏ ꯐꯦꯜ ꯇꯧꯏ ꯏꯊꯟꯗ ꯄꯥꯁ ꯇꯧꯋ ꯑꯗꯨ ꯃꯇꯝꯗ ꯑꯗꯨꯗ ꯑꯗꯨꯒꯤ ꯑꯦꯁ ꯏꯃꯥꯟꯅꯕꯤ ꯈꯈꯣꯏꯒꯗꯣ ꯑꯩꯈꯣꯏ ꯀ꯭ꯂꯥꯁꯃꯦꯠ ꯈꯈꯣꯏꯒꯗꯣ ꯃꯣꯏꯁꯦ ꯀꯩꯗ ꯑꯇꯣꯞꯄ ꯁꯕꯖꯦꯛꯈꯣꯏꯗꯗꯤ ꯑꯗꯨꯝ ꯄꯥꯁ ꯇꯧꯔꯛꯄꯈꯣꯏꯗꯣ
ꯎꯝ
ꯑꯗꯣ ꯍꯩꯕ ꯍꯣꯏꯅꯦꯕ ꯑꯗꯨ ꯑꯗꯨꯃꯥꯏꯅ ꯃꯣꯏꯗꯣ ꯏꯪꯂꯤꯁꯇ ꯄꯤꯗꯧ ꯃꯣꯏꯗꯣ ꯅꯨꯡꯉꯥꯏꯇꯕ ꯎꯝ ꯑꯩ ꯃꯣꯏꯁꯦ ꯑꯩꯒꯤ ꯑꯟꯁꯔ ꯏꯁꯀ꯭ꯔꯤꯞ ꯂꯧꯗꯣꯏꯅꯦꯕ ꯑꯩꯒꯤ ꯑꯟꯁꯔꯗꯨ ꯂꯧꯔꯒ ꯃꯣꯏꯒꯤ ꯀꯩ ꯀꯌꯔ ꯇꯧꯔꯒ ꯑꯁ ꯑꯁꯤ ꯑꯣꯖꯥꯁꯤꯦ ꯅꯪꯉꯣꯟꯗ ꯅꯨꯡꯁꯤꯕꯩꯩꯅ ꯇꯧꯔꯒ
ꯇꯧꯕꯅꯦ ꯇꯧꯕꯅꯦ ꯑꯣꯖꯥꯁꯨ ꯀꯔꯦꯛꯁꯟ ꯇꯧꯕꯗꯨꯀꯣ
ꯃꯥꯏꯅ ꯇ
ꯎꯝ ꯇꯧꯕꯅꯦ ꯇꯧꯕꯅꯤ ꯑꯣꯖꯥꯁꯤꯡ ꯀꯔꯦꯛꯁꯟ ꯇꯧꯕ ꯃꯇꯝꯗ ꯃꯣꯏꯒꯤ ꯃꯤꯡ ꯌꯦꯡꯗꯦ
ꯑꯣ
ꯏꯇꯣꯝꯇ ꯑꯣꯏꯔꯝꯃꯣꯏ ꯂꯣꯏꯅ ꯑꯣꯏꯔꯝꯃꯅꯤ ꯃꯤꯡ ꯌꯦꯡꯗꯦ ꯃꯤꯡ ꯌꯦꯡꯅꯤꯡꯉꯥꯏ ꯃꯇꯝ ꯐꯥꯎ ꯂꯩꯇꯦ ꯃꯤꯡ ꯌꯦꯡꯗꯦ ꯑꯗꯨꯝ ꯃꯤ ꯈꯔꯒꯤꯗꯤ ꯗꯥꯎꯁꯨ ꯑꯣꯏꯔꯝꯒꯅꯤꯀꯣ
ꯑꯥ
ꯒꯌꯥꯝ ꯐꯪꯕꯗꯣ ꯗꯥꯎ ꯗꯥꯎꯅꯁꯨ ꯑꯣꯏꯔꯝꯅꯦ ꯆꯥꯛ ꯆꯥꯗ꯭ꯔꯤꯉꯩꯗ ꯌꯦꯡꯕꯨ ꯌꯦꯡꯉꯕ
ꯑ
ꯑꯗꯨꯒ ꯑꯦꯟꯁꯔꯗꯣ ꯂꯥꯜꯂꯝꯃꯕ